ꯍꯜꯂꯣ
ꯇꯥꯕ꯭ꯔꯣ
ꯑꯣ ꯇꯥꯌꯦ ꯑꯦ ꯏꯇꯥꯎ
ꯑꯣ ꯌꯥꯗꯦꯅꯦ ꯑꯩꯈꯣꯏꯒꯤꯁꯦ
ꯑꯣ ꯅꯦꯠꯋꯔꯛꯁꯦ ꯈꯔ ꯈꯔ ꯅꯨꯡꯉꯥꯏꯇꯥꯕ ꯃꯥꯜꯂꯤ ꯏꯇꯥꯎꯕꯤ
ꯍꯣꯏ ꯀꯔꯝ ꯇꯧꯔꯤꯒꯦ
ꯑꯩ ꯑꯗꯨꯝ ꯅꯨꯡꯉꯥꯏꯔꯤ ꯇꯥꯎꯕꯤ ꯅꯪꯗꯤ ꯀꯃꯥꯏ ꯇꯧꯔꯤꯒꯦ
ꯑꯁ ꯑꯩꯈꯣꯏꯗꯤ ꯀꯣꯏꯔꯒ ꯆꯠꯂꯅꯤ
ꯍꯥꯍꯥ
ꯑꯌꯦꯡ
ꯉꯁꯤꯗꯤ ꯀꯣꯏꯊꯔꯨꯔꯦ
ꯉꯁꯤꯗꯤ ꯀꯣꯏꯔꯦ ꯍꯌꯦꯡꯗꯨ ꯃꯦꯠꯁ ꯐꯖꯕ ꯐꯖꯕ ꯂꯩꯕꯅꯤꯅ ꯀꯣ
ꯑꯥ
ꯄꯔꯇꯤꯌꯣ ꯀꯩꯌꯣ ꯇꯧꯔꯒ ꯂꯩꯌꯦ ꯆꯥꯛꯇꯤ ꯆꯥꯔꯔꯕꯣ ꯏꯇꯥꯎ
ꯑꯣ ꯆꯥꯛ ꯇꯥ ꯆꯥꯕꯤꯈ꯭ꯔꯦ
ꯑꯁ ꯀꯔꯤ ꯏꯟꯁꯥꯡ ꯆꯥꯔꯦ
ꯁꯤꯁꯦ ꯍꯋꯥꯏ ꯊꯣꯡꯕꯒꯨꯝꯕ ꯀꯔꯤ ꯀꯔꯤꯅꯣ ꯆꯥꯏ ꯏꯇꯥꯎꯁꯨ ꯆꯥꯛ ꯆꯥꯔꯕꯣ
ꯑꯁ ꯑꯩꯁꯨ ꯆꯥꯔꯤ
ꯑꯣ ꯀꯩ ꯃꯊꯦꯟ ꯆꯥꯕꯤꯔꯦ
ꯉꯁꯤꯁꯦ ꯌꯦꯟ ꯑꯣꯏꯅ ꯆꯥꯔꯦꯅꯦ
ꯑꯁ ꯍꯥꯎꯔꯦꯅꯦ ꯑꯗꯨꯗꯤ ꯌꯦꯟ ꯁꯦꯠꯊꯔꯕꯅꯤꯅ
ꯍꯣꯏ ꯑꯗꯨꯝ ꯍꯥꯏꯕ ꯇꯥꯔꯦꯅꯦ
ꯀꯃꯥꯏ ꯀꯃꯥꯏ ꯇꯧꯔꯤꯒꯦ
ꯏꯁ ꯑꯗꯨꯝ ꯂꯦꯜꯂꯤꯕ ꯍꯥꯏꯕꯗꯨꯅꯤ ꯐꯃꯨꯡꯗ ꯂꯩꯔꯒ ꯂꯦꯜꯂꯤꯅꯤ
ꯑꯣ ꯑꯩꯈꯣꯏ ꯅꯪꯒꯤ ꯊꯕꯛꯇꯣ ꯀꯃꯥꯏꯅ ꯇꯧꯒꯦ ꯑꯗꯨꯝ ꯁꯨꯔꯤꯕ ꯅꯠꯇ꯭ꯔꯣ
ꯍꯣꯏ ꯁꯨꯔꯤꯕꯅꯦ ꯌꯦꯡꯔꯤꯅꯦ
ꯑꯣ
ꯋꯥꯔꯕꯁꯨꯨ ꯋꯥꯔꯁꯨ ꯑꯗꯨꯝ ꯇꯧꯕꯅꯦ ꯍꯥꯥ
ꯑꯣ ꯉꯁꯤꯗꯤ ꯒꯥꯔꯤ ꯀꯌꯥ ꯂꯥꯛꯀꯦ
ꯑꯣ ꯉꯁꯤꯁꯦ ꯒꯥꯔꯤ ꯑꯩꯁꯦ ꯃꯔꯤ ꯃꯉꯥꯗꯤ ꯁꯦꯝꯃꯦ
ꯑꯁ ꯐꯖꯔꯦꯅꯦ ꯑꯗꯨꯗꯤ
ꯒꯔꯤ ꯃꯔꯤ ꯃꯉꯥ ꯁꯦꯝꯕꯁꯨ ꯄꯥꯔꯠ ꯈꯔ ꯁꯦꯝꯕ ꯁꯣꯏꯕ ꯈꯔ ꯂꯩꯕꯀꯣ
ꯑꯩꯒꯤꯁꯣ ꯑꯃ ꯑꯃ ꯌꯥꯗꯕ ꯁꯦꯝꯕ ꯑꯗꯣ ꯁꯦꯝꯕ ꯂꯣꯏꯗꯕ
ꯑꯣ ꯑꯩꯒꯤꯁꯨ ꯁꯦꯝꯕ ꯂꯣꯏꯗꯕ ꯌꯥꯝ ꯂꯩꯌꯦ ꯒꯔꯤꯁꯦ ꯁꯨꯃꯥꯏꯅ
ꯑꯣ ꯑꯗꯨꯅꯤꯅꯦ
ꯐꯔꯛ ꯇꯥꯏꯅꯦ ꯁꯨꯃꯥꯏꯅ ꯇꯧꯕꯁꯦ ꯁꯦꯝꯕꯁꯦ ꯀꯔꯤ ꯍꯥꯏꯒꯦꯔꯥ ꯒꯥꯔꯤꯗꯣ ꯂꯝꯕꯤ ꯆꯠ ꯄ ꯌꯥꯗꯕꯅꯤꯅ ꯄꯥꯔꯠ ꯐꯪꯗꯦꯕꯀꯣ
ꯍꯣꯏ ꯑꯗꯨꯅꯤ
ꯄꯥꯔꯠ ꯐꯪꯗꯕꯁꯤꯗ ꯁꯦꯝꯕ ꯌꯥꯝ ꯋꯥꯏꯌꯦ
ꯍꯣꯏ ꯍꯌꯦꯡꯗꯤ ꯀꯃꯥꯏ ꯇꯧꯒꯦ ꯈꯜꯂꯤꯕꯅꯣ
ꯍꯌꯦꯡꯁꯦ ꯁꯟꯗꯦ ꯑꯣꯏꯕꯅꯤꯅ ꯒꯔꯤ ꯇꯧꯒꯅꯤ ꯌꯨꯝꯗ ꯂꯩꯒꯦꯔꯥ ꯀꯣꯏꯊꯣꯛꯀꯦꯔꯥ ꯈꯪꯗ꯭ꯔꯦ
ꯍꯣꯏ ꯁꯟꯗꯦꯗꯗꯤ ꯑꯗꯨꯝ ꯀꯣꯏꯔꯒ ꯅꯨꯄꯤꯁꯨ ꯌꯦꯡꯕꯅ ꯅꯨꯡꯉꯥꯏꯅ ꯄꯥꯈꯪꯗꯤ
ꯈꯪꯗꯦꯅꯦ ꯏꯇꯥꯎꯗꯤ ꯌꯦꯡꯕ꯭ꯔꯣ
ꯑꯗꯨꯝ ꯌꯦꯡꯕ ꯇꯥꯔꯅꯦ ꯑꯩꯈꯣꯏꯗꯤ
ꯑꯗꯨꯅꯦ ꯌꯦꯡꯒꯗꯕꯅꯦ ꯍꯥ
ꯑꯥ ꯐꯖꯥꯕ ꯂꯩꯔꯗꯤ ꯑꯗꯨꯝ ꯁꯦꯠꯊꯕ
ꯑꯣ ꯑꯣ ꯅꯧꯔꯤꯗꯤ ꯐꯖꯅꯗꯤ ꯀꯥꯞꯄ꯭ꯔꯣ
ꯑꯁ ꯐꯖꯅ ꯀꯥꯞꯄꯤꯗ ꯄꯥꯟꯕꯗꯣ
ꯑꯥ
ꯅꯤꯡꯊꯤꯅ ꯄꯥꯟꯗꯕ ꯐꯖꯅ
ꯑꯣ
ꯁꯣꯏꯈꯤꯕꯁꯨ ꯌꯥꯎꯕ ꯂꯩꯕ ꯀꯣ
ꯍꯣꯏ ꯁꯣꯏꯕꯗꯤ ꯌꯥꯝ ꯂꯩꯒꯟꯕꯅꯦ ꯅꯥꯎꯔꯤꯁꯦ ꯔꯕꯔꯒꯨꯝꯕꯁꯦ ꯇꯦꯛꯀꯜꯂꯦꯗꯅ
ꯍꯣꯏ
ꯎꯆꯦꯛꯇꯨꯁꯨ ꯆꯥꯎꯃꯜꯂꯗꯤ ꯀꯥꯞꯄꯗꯤ ꯈꯔ ꯋꯥꯕꯀꯣ ꯃꯔꯨ ꯆꯥꯎꯍꯟꯗ꯭ꯔꯥꯗꯤ
ꯍꯣꯏ ꯑꯗꯨꯅꯦ ꯕ꯭ꯔꯣꯗꯤ ꯏꯊꯟꯇꯔꯣ
ꯍꯣꯏ ꯏꯊꯟꯗ ꯂꯩꯌꯦ ꯌꯨꯝꯗ ꯉꯁꯤꯗꯤ ꯕꯣꯜ ꯌꯦꯡꯒꯦ ꯇꯧꯔꯒ ꯉꯁꯤꯗꯤ ꯋꯥꯔꯕꯒꯤꯀꯣ
ꯑꯣ
ꯉꯔꯥꯡꯒꯤ ꯕꯣꯜꯗꯣ ꯌꯦꯡꯕꯗꯣ ꯇꯨꯝꯗ꯭ꯔꯕꯀꯣ
ꯉꯔꯥꯡꯒꯤꯁꯨ ꯌꯥꯝ ꯐꯖꯩꯅꯦ
ꯑꯧ ꯉꯔꯥꯡꯒꯤꯗꯤ ꯐꯖꯅ ꯐꯖꯔꯦ
ꯎꯝ ꯍꯌꯦꯡꯒꯤꯁꯨ ꯐꯖꯒꯅꯤꯗ
ꯎꯝ ꯍꯌꯦꯡꯒꯤꯁꯦ ꯑꯌꯨꯛꯀꯤ ꯀꯣ
ꯍꯣꯏ